ꯍꯜꯂꯣ
ꯑꯥ ꯇꯥꯔꯦ
ꯀꯩꯅꯣꯒꯤ ꯀꯩꯅꯣꯝꯇꯒ ꯍꯪꯒꯦ ꯇꯧꯔꯛꯄꯅꯤꯅꯦ ꯀꯩꯅꯣꯒꯤ ꯅꯣꯏ ꯑꯥ ꯑꯦꯝ ꯌꯨꯒꯤ ꯂꯦꯛꯆꯔꯒꯨꯝꯕ ꯈꯟꯕꯁꯦ ꯀꯩꯅꯣꯒꯤ ꯍꯥꯏꯗꯤ ꯍꯥꯟꯅ ꯔꯤꯇꯟ ꯇꯧꯔꯒ ꯏꯟꯇꯔꯚꯤꯌꯨ ꯇꯧꯕ꯭ꯔ ꯃꯣꯏꯁꯦ
ꯎꯝ ꯀꯌꯥꯗ ꯑꯣ ꯑꯗꯨꯃꯥꯏꯅ ꯇꯧꯔꯝꯗꯧ ꯃꯥꯜꯂꯦ ꯑꯗꯨ ꯃꯣꯏꯁꯦ ꯑꯌꯥꯝꯕꯅ ꯀꯃꯥꯏ ꯇꯧꯏꯅꯣ ꯍꯪꯗꯤꯌꯦ ꯗꫭ ꯃꯨꯟꯅ ꯈꯪꯗꯦꯕ ꯌꯧꯗ꯭ꯔꯤꯃꯤꯅ
ꯑꯩꯈꯣꯏ ꯏꯃꯥꯟꯅꯕ ꯑꯃ ꯃꯣꯏꯒꯤ ꯑꯣꯖꯥ ꯍꯥꯏꯇꯥꯔꯦ ꯑꯦꯝ ꯌꯨꯗ ꯑꯣꯖꯥ ꯑꯣꯏꯕ ꯏꯖꯨꯀꯦꯁꯟ ꯂꯧꯕꯅꯦꯕ ꯃꯥ ꯑꯗꯨꯗ ꯃꯥꯥ ꯍꯥꯏ ꯀꯥꯟ ꯃꯣꯏ ꯃꯤꯁꯇꯣ ꯌꯥꯝ ꯊꯤ ꯅꯍꯥꯅꯦ ꯑꯗꫭ ꯃꯣꯏ ꯑꯣꯖꯥ ꯑꯣꯏꯅ ꯈꯣꯠꯂꯦ ꯍꯥꯏꯔꯛꯄ ꯑꯗꫭ ꯃꯥꯏ ꯀ꯭ꯋꯥꯂꯤꯐꯤꯀꯦꯁꯟꯗꯣ ꯌꯥꯝ ꯋꯥꯡꯉꯤ ꯃꯥꯜꯂꯦ ꯃꯣꯏ ꯑꯣꯖꯥꯗꯣ ꯄꯤ ꯍꯩꯁ ꯗꯤ ꯉꯟꯅ ꯂꯣꯏꯕ ꯀꯥꯡꯕꯨ ꯑꯣꯏꯖꯥꯠꯂ ꯈꯪꯗꯦ ꯀꯩꯅꯣꯒꯤ ꯑꯥ ꯁꯣꯁꯤꯌꫭꯂꯣꯖꯤꯒꯨꯝꯕꯁꯤꯗꯤ ꯄꯤ ꯑꯩꯩꯆ ꯗꯤ ꯌꯥꯝ ꯇꯧꯅꯕ꯭ꯔꯣ
ꯌꯥꯝ ꯇꯧꯅꯗꯕ ꯃꯥꯜꯂꯦ
ꯁꯨꯝ ꯀꯤ ꯈꯟꯕꯗ ꯍꯥꯏꯇꯥꯔꯦ
ꯎꯝ ꯇꯧꯅꯔꯝꯗꯧ ꯃꯥꯟꯗꯦꯗꯤꯅꯦ ꯑꯩꯈꯣꯏꯒꯤ ꯕꯦꯁ ꯀꯤꯇꯕ ꯁꯣꯁꯤꯌꯣꯂꯣꯖꯤ ꯂꯧꯕ ꯃꯤꯁꯦ ꯌꯥꯝꯒꯤꯗꯦꯕ ꯇꯔꯥꯃꯨꯛ ꯁꯨꯕ꯭ꯔ ꯇꯔꯦꯠ ꯅꯤꯄꯥꯜꯈꯛ ꯁꯨꯕꯒꯤ ꯋꯥ ꯑꯣꯏꯅ ꯍꯥꯏꯌꯦꯕ ꯏꯃꯥꯟꯅꯕꯤꯗꯣ
ꯑ
ꯑꯗꯨꯅ ꯃꯥꯁꯇꯔꯗꯁꯨ ꯑꯗꯨꯃꯥꯏꯅ ꯇꯧꯔꯕꯝꯅꯤꯅ ꯄꯤ ꯑꯩꯆ ꯗꯤꯗꯁꯨ ꯀꯩꯁꯨꯝ ꯅꯗꯦ
ꯄꯤ ꯑꯩꯆ ꯗꯤꯁꯦ ꯍꯥꯏꯗꯤ ꯃꯣꯏ ꯁꯤꯠ ꯀꯦꯄꯥꯁꯤꯇꯤ ꯂꯩꯕ꯭ꯔꯥ ꯗꯤꯄꯥꯔꯠꯃꯦꯟ ꯗꯤꯄꯥꯔꯠꯃꯦꯟ ꯈꯨꯗꯤꯡꯒꯤ
ꯂꯩꯗꯣꯏꯅꯦ
ꯆꯝꯀꯨ ꯑꯣꯏꯒ ꯃꯣꯏꯖ
ꯀꯌꯥꯃꯨꯛ ꯑꯣꯏꯒꯦ ꯍꯥꯏꯁꯦ ꯑꯗꯨꯝ ꯑꯣꯖꯥ ꯍꯥꯡꯕꯗꯣ ꯑꯗꯨꯏ ꯃꯈꯥ ꯄꯣꯜꯂꯦꯕ ꯍꯟꯗꯛ ꯑꯦꯝ ꯌꯨꯒꯤ ꯃꯤ ꯍꯨꯝꯐꯨꯃꯨꯛ ꯂꯧꯈꯤꯌꯦ ꯑꯗꯨꯅ ꯀꯩꯒꯤꯅꯣ ꯍꯥꯏꯀꯥꯟꯗ ꯀꯣꯂꯦꯖꯁꯤꯡꯁ ꯑꯦꯝ ꯌꯨꯒꯤ ꯃꯈꯥꯗ ꯂꯩꯕ ꯀꯣꯂꯦꯖꯀꯤ ꯑꯣꯖꯥꯁꯤꯡꯗꯣ ꯑꯗꯨꯏ ꯃꯈꯥꯗ ꯄꯤꯈꯤꯗꯕ ꯌꯨꯚꯤ ꯑꯣꯖꯥꯒꯤ ꯑꯣꯏꯅꯗꯤ ꯍꯣꯏ ꯑꯦꯝ ꯌꯨꯒꯤ ꯑꯣꯖꯥꯒꯤ ꯑꯣꯏꯅꯗꯤ ꯁꯤꯠꯇꯣ ꯌꯥꯝ ꯍꯥꯡꯗꯦꯕ ꯑꯍꯨꯝ ꯍꯥꯡꯉꯦ
ꯑꯣ ꯑꯗꯨꯗꯤ ꯍꯥꯏꯗꯤ ꯑꯩꯈꯣꯏ ꯀꯣꯂꯦꯖ ꯀꯛꯇ ꯇꯥꯛꯂꯛꯄ ꯑꯣꯖꯥꯗꯨꯒꯤ ꯃꯈꯥꯗꯒ ꯇꯧꯔꯗꯤ ꯅꯨꯡꯉꯥꯏꯔꯤꯕꯕ ꯐꯤꯕꯝꯅꯤ
ꯑꯗꯨ ꯅꯨꯡꯉꯥꯏꯖ ꯅꯨꯃꯤꯣꯏ
ꯑꯩꯈꯣꯏ ꯑꯩꯈꯣꯏ ꯇꯥꯂꯛꯄ ꯑꯣꯖꯥꯈꯩꯗꯤ ꯌꯥꯝ ꯐꯕꯅꯦꯕ
ꯀꯣꯂꯦꯁ ꯑꯣꯏꯣꯏꯗꯨꯅꯣ
ꯀꯩꯅꯣꯗ ꯏꯝꯐꯥꯜ ꯀꯣꯂꯦꯖꯇ ꯇꯧꯔꯛꯄ
ꯑꯣ
ꯑꯩꯈꯣꯏ ꯈꯣꯏ ꯇꯥꯛꯂꯛꯄ ꯃꯤꯁ ꯂꯩꯌꯦ ꯃꯤꯁ ꯂꯩꯅꯥ ꯍꯥꯏꯅ ꯑ ꯃꯥꯗꯤ ꯀꯩꯅꯣ ꯇꯧꯋꯦ ꯍꯧꯖꯤꯛ ꯍꯧꯖꯤꯛ ꯄꯤ ꯑꯩꯆ ꯗꯤ ꯇꯧꯔꯤꯕ꯭ꯔꯥ ꯂꯣꯏꯔꯕ꯭ꯔꯥ ꯀꯩꯅꯣ ꯇꯧꯕꯅꯤꯅꯦ ꯃꯥꯅ ꯅꯦꯠ ꯍꯦꯛ ꯊꯥꯜꯂꯨꯕ ꯑꯗꯨꯝ ꯁꯣꯁꯤꯌꯣꯂꯣꯖꯤ ꯑꯣꯖꯥ ꯂꯩꯇꯕꯩ ꯑꯗꯨꯝ ꯆꯪꯉꯛꯑꯦ ꯍꯥꯏꯕꯅꯦꯕ ꯗꯤꯄꯥꯔꯠꯃꯦꯟ ꯌꯥꯝ ꯂꯩꯇꯦꯅ ꯁꯣꯁꯣꯂꯣꯖꯤꯁꯦ ꯑꯩꯈꯣꯏ ꯃꯅꯤꯄꯨꯔꯗ ꯀꯣꯂꯦꯖꯇ
ꯀꯩ ꯀꯣꯂꯦꯖꯇ ꯂꯣꯏꯁꯤꯜꯂꯛꯀꯦ ꯁꯤꯗꯗꯤ
ꯃꯌꯥꯏ ꯂꯝꯕꯤ ꯀꯂꯣꯜꯛꯠ ꯇꯥ
ꯑꯣ ꯍꯥꯟꯅꯗꯤ ꯑꯦꯛꯖꯥꯝꯁꯦ ꯀꯣꯂꯦꯖ ꯃꯁꯥ ꯃꯁꯥ ꯇꯥꯔꯝꯃꯦꯗꯤ ꯂꯣꯏ ꯅꯨꯡꯉꯥꯏꯔꯝꯒꯅꯤ ꯍꯧꯖꯤꯛꯇꯤ ꯃꯁꯥꯏ ꯃꯁꯥꯏ ꯀꯣꯂꯦꯖꯇ ꯇꯥꯗ꯭ꯔꯕꯅꯤꯅ ꯁꯥꯇ꯭ꯔꯈꯩ ꯋꯥꯔꯃ ꯂꯣꯏ
ꯗ
ꯁꯥꯇ꯭ꯔ ꯍꯩ ꯍꯥꯏꯗꯤ ꯀꯣꯂꯦꯖ ꯃꯁꯋꯥꯏꯗ ꯇꯥꯗꯕꯅꯤꯅ ꯑꯩꯈꯣꯏ ꯏꯅꯥꯎꯄꯥꯁꯤꯡ ꯊꯣꯛꯄ ꯃꯣꯏ ꯀꯣꯂꯦꯖ ꯇꯧꯕꯅꯦ ꯑꯗꯨꯗ ꯀ ꯃꯅꯤꯄꯨꯔ ꯀꯣꯂꯦꯖ ꯇꯥꯏ ꯍꯥꯏꯕ꯭ꯔꯥ ꯀꯩꯅꯣꯝ ꯍꯥꯏꯕꯅꯤ ꯏꯝꯐꯥꯜ ꯀꯣꯂꯦꯖ ꯇꯝꯕꯅꯦꯕ ꯑꯉꯥꯡꯅꯦꯕ
ꯎꯝ
ꯏꯂꯦꯚꯦꯟꯇꯤꯨꯕ ꯀꯇꯥꯕꯇ ꯁꯦꯟꯇꯔ ꯍꯣꯡ ꯍꯣꯡ ꯆꯠꯄꯗꯨ ꯑꯗꯨꯏ ꯆꯠꯂꯦ ꯍꯥꯏꯕꯅꯤ ꯑꯗꯨꯗꯤ ꯁꯥꯇ꯭ꯔꯈꯩ ꯅꯨꯡꯉꯥꯏ ꯍꯥꯏꯔꯕꯅꯦ ꯍꯧꯖꯤꯛ
ꯎꯝ ꯑꯩꯒꯤ ꯑꯣꯏꯅꯗꯤ ꯏꯝꯐꯥꯜ ꯀꯣꯂꯦꯖꯀꯤ ꯑꯣꯖꯥꯈꯩꯗꯨꯗꯗꯤ ꯐꯩꯌꯦ ꯑꯩꯗꯤ ꯑꯩ ꯃꯇꯝꯗꯣ ꯑꯣꯟꯂꯥꯏꯟ ꯀ꯭ꯂꯥꯁ ꯇꯧꯔꯛꯑꯦꯕ
ꯎꯝ
ꯑꯗ ꯑꯩꯈꯣꯏꯒꯤ ꯀꯣꯂꯦꯖꯀꯤ ꯀ꯭ꯂꯥꯁꯇꯣ ꯂꯣꯏꯔꯀꯥꯟꯗ ꯀꯣꯟꯅ ꯇꯧꯋꯦꯕ ꯁꯨ ꯇ ꯑ ꯑꯩꯅ ꯇꯥꯛꯄꯗꯣ ꯑꯗꯩ ꯊꯧꯕꯥꯜ ꯀꯣꯂꯦꯖꯀꯤꯁꯨ ꯌꯥꯎꯔꯦ ꯊꯧꯕꯥꯜ ꯀꯣꯂꯦꯖꯀꯤ ꯑꯣꯖꯥꯗꯤ ꯑꯍꯨꯝ ꯈꯛꯇꯪꯅꯦꯕ ꯃꯣꯏꯒꯤꯗꯤ ꯑꯗꯣ ꯐꯠꯁꯨꯣ ꯑꯝꯇ ꯐꯠꯇꯦ
ꯀꯩꯅꯣꯗ ꯀꯌꯥ ꯂꯣꯏꯔꯛꯀꯦ ꯀꯔꯝ ꯀꯥꯟꯗ ꯂꯣꯏꯔꯛꯀꯦ ꯀꯣꯜꯂꯦ ꯇꯨ ꯊꯥꯎꯖꯟ
ꯇ꯭ꯋꯦꯟꯇꯤ ꯋꯥꯟꯗ
ꯇ꯭ꯋꯦꯟꯇꯤ ꯋꯥꯟ
ꯎꯝ
ꯑꯩꯈꯣꯏꯗꯒꯤ ꯑꯃꯨꯛꯈꯛ ꯍꯥꯟꯈꯤꯕ
ꯎꯝ
ꯇꯣꯏꯟꯠꯌꯇꯥꯑꯣ ꯑꯩꯁꯨꯦ ꯄꯤ ꯑꯩꯆ ꯗꯤ ꯇꯧꯁꯤꯅ ꯇꯧꯕꯅꯦ ꯑꯗꯨꯗ ꯑꯩ ꯑꯦꯛꯖꯥꯝ ꯑꯃ ꯊꯥꯔ ꯂꯩꯕ ꯁꯣꯝꯗ ꯑ
ꯑꯩꯈꯣꯏ ꯏꯃꯥꯟꯣꯏ ꯃꯆꯦꯗ ꯃꯥꯁꯨ ꯁꯣꯁꯤꯌꯣꯂꯣꯖꯤꯗ ꯄꯤ ꯑꯩꯆ ꯗꯤ ꯇꯧꯕꯅꯦꯕ ꯃꯥ ꯀꯦꯔꯦꯂꯥ ꯇꯧꯕꯅꯦꯕ ꯑꯗꯨꯗ ꯃꯥꯅ ꯅꯪ ꯑꯦꯛꯖꯥꯝ ꯊꯥꯔ ꯑꯗꯨꯝ ꯊꯥꯎ ꯄꯤ ꯑꯩꯆ ꯗꯤꯒ ꯄꯤ ꯑꯩꯆ ꯗꯤ ꯇꯧꯅ ꯇꯧꯅ ꯑꯦꯛꯖꯥꯝ ꯊꯥꯕ ꯁꯣꯛꯕ ꯉꯝꯃꯣꯏ ꯍꯥꯏ ꯑꯗꯨꯗꯤ ꯌꯦꯡꯒꯦ ꯇꯥꯃꯣ ꯆꯍꯤ ꯑꯃ ꯑꯅꯤ ꯊꯥꯔꯒ ꯄꯤ ꯑꯩꯩꯆ ꯗꯤ ꯑꯃꯨꯛ ꯇ꯭ꯔꯥꯏ ꯇꯧꯁꯤꯔꯅ ꯇꯧꯕꯅꯦ
ꯅꯪ ꯁꯣꯁꯤꯌꯣꯂꯣꯖꯤ ꯑꯣꯏꯗꯣꯏꯔꯣ
ꯑꯥ ꯁꯂꯣꯂꯂꯣꯖꯤ
ꯎꯝ ꯑꯗꯨꯝ ꯐꯦꯃꯤꯅꯤꯖꯝ ꯑꯩ ꯃꯅꯤꯄꯨꯔꯤꯗꯁꯨ ꯂꯣꯏ ꯇꯝꯃꯤ
ꯀꯩꯅꯣꯒꯤ ꯅꯣꯏ ꯀꯩꯅꯣ ꯇꯧꯕꯗꯗꯤ ꯕꯦꯡꯒꯣꯂꯤꯗ ꯇꯝꯕ꯭ꯔꯣ ꯃꯩꯇꯩ ꯃꯛꯇ ꯇꯧꯕ꯭ꯔꯥ
ꯑꯩꯈꯣꯏꯒꯤ ꯃꯃꯥꯡꯗꯒꯤ ꯑꯩꯈꯣꯏꯒꯤ ꯍꯦꯛ ꯃꯃꯥꯡꯒꯤ ꯕꯦꯁꯇꯣ ꯑꯗꯩ ꯃꯩꯇꯩ ꯃꯌꯦꯛꯅꯤꯗꯅ ꯑꯗꯨꯗꯝ ꯑꯪꯕꯨꯇ ꯕꯦꯡꯒꯂꯤ ꯈꯪꯕꯅꯗꯤ ꯈꯔꯗꯤ ꯀꯥꯟꯅꯩ
ꯑꯩ ꯂꯩ ꯑꯌꯥꯝꯕꯗꯤ ꯕꯦꯡꯒꯂꯤꯗ ꯑꯗꯨꯝ ꯂꯩꯔꯝꯕ ꯌꯥꯏ
ꯍꯣꯏ ꯃꯩꯇꯩ ꯃꯛꯇ ꯐꯣꯡꯉꯗꯨꯗꯤ ꯅꯧꯅ ꯍꯣꯡꯕ ꯈꯔ ꯈꯛꯇꯅꯦꯕ ꯍꯥꯟꯅꯒꯤ ꯂꯥꯏꯔꯤꯛꯈꯩꯗꯨꯗꯤ ꯂꯣꯏꯅꯃꯛ ꯕꯦꯡꯒꯣ ꯔ
ꯕꯦꯡꯒꯣꯂꯤꯁꯦ ꯀꯔꯤꯝ ꯍꯩꯇꯦ ꯍꯥꯟꯅ ꯍꯥꯏꯗꯤ ꯑꯥ ꯑꯗꯨꯝ ꯄꯤꯛꯏꯉꯩꯗ ꯑꯩ ꯑꯗꯨꯝ ꯇꯝꯃꯛꯄ ꯇꯣꯛꯈ꯭ꯔꯕꯅꯤꯅ ꯀꯔꯤꯝꯐ ꯄꯥ ꯊꯣꯛꯣꯛꯇꯕ ꯕꯦꯡꯒꯣꯒꯤ
ꯑꯩꯗꯤ ꯄꯥꯕ ꯊꯣꯛꯑꯦ ꯕꯦꯡꯒꯣꯂꯤ ꯑꯗꯨꯝ ꯆꯞ ꯃꯥꯟꯅꯦꯕꯀꯣ ꯄꯥꯕꯗꯤ ꯏꯕ ꯍꯩꯇꯕꯩ ꯀꯒꯤ ꯊꯣꯛꯏꯅꯣꯗ ꯑꯩꯈꯣꯏ ꯏ ꯆꯦ ꯍꯣꯏ ꯑꯩꯈꯣꯏ ꯄꯥꯎꯍꯩ ꯃꯣꯏ ꯕꯦꯡꯒꯣꯜ ꯉꯥꯛꯇꯅꯤꯅ ꯃꯣꯏꯅ ꯑꯗꯨꯝ ꯑꯕ ꯂꯥꯏꯔꯤꯛ ꯄꯥꯕ ꯑꯩꯗꯤ ꯑꯩ ꯂꯥꯏꯔꯤꯛꯁꯦ ꯀꯌꯥ ꯄꯥꯅꯤꯡꯗꯦꯕ
ꯑꯥ
ꯃꯣꯏꯒꯤ ꯂꯥꯏꯔꯤꯛ ꯄꯥꯕꯗꯣ ꯑꯗꯨꯝ ꯌꯥꯎꯕ ꯑꯗꯨꯅ ꯖꯤ ꯈꯂꯤ ꯐꯥꯎ
ꯀꯩꯅꯣꯒꯨꯝꯕꯁꯦ ꯍꯥꯏꯕꯗꯤ ꯅꯣꯏ ꯐꯤꯜꯗ ꯆꯠꯄ ꯌꯥꯎꯕ꯭ꯔꯥ ꯅꯣꯏꯁꯨ
ꯌꯥꯎꯗꯣꯏꯅꯤꯋꯥꯛꯅ ꯑꯌꯥꯝꯕ ꯊꯣꯛꯇꯣꯏꯅꯤ ꯀꯜꯆꯔꯒꯤꯗꯤ
ꯑꯗꯨꯝ ꯑꯌꯥꯝꯕ ꯆꯠꯄ꯭ꯔꯕ ꯅꯣꯏꯁꯦ
ꯆꯠꯇꯣꯏꯅꯦ ꯑꯩ ꯌꯥꯝ ꯀꯟꯅ ꯆꯠꯄ ꯉꯝꯗ꯭ꯔꯤ
ꯀꯩꯅꯣꯒꯤ ꯑꯗꯨ ꯅꯣꯏ ꯑꯗꯨꯒꯤ ꯆꯠꯊꯣꯛ ꯆꯠꯁꯤꯟꯒꯤ ꯊꯤꯖꯤꯟꯕꯒꯤ ꯈꯣꯠꯄꯒꯤ ꯑꯗꯨꯒꯤ ꯏꯟꯁꯦꯟꯇꯤꯞꯇꯤ ꯌꯨꯅꯤꯚꯔꯁꯤꯇꯤꯅ ꯄꯤꯗ꯭ꯔꯣ ꯀꯣꯂꯦꯖ ꯃꯣꯏ ꯑꯣꯖꯥꯈꯣꯏꯅ
ꯍꯧꯖꯤꯛ ꯐꯥꯎꯒꯤ ꯄꯤꯗ꯭ꯔꯤꯕꯀꯣ ꯑꯗꯣ ꯑꯩꯈꯣꯏꯒꯤ ꯏꯁꯇꯥꯏꯄꯦꯜ ꯄꯤꯔꯅꯤ ꯇꯧꯔꯤ ꯌꯨꯅꯤꯚꯔꯁꯤꯇꯤꯗꯤ ꯂꯣꯏ ꯄ꯭ꯔꯣꯁꯦꯁ ꯂꯣꯏꯔꯦ ꯑꯗꯨꯒ ꯒꯚꯔꯃꯦꯟꯀꯤ ꯁꯔꯨꯛ ꯌꯥꯔ
ꯑꯣ ꯏꯁꯇꯦꯄꯟꯁꯦ ꯀꯌꯥꯃꯨꯛ ꯐꯪꯒꯦ ꯅꯣꯏꯁꯦ
ꯅꯤꯄꯥꯥꯟꯕꯤꯅ
ꯊꯥ ꯊꯥꯒꯤ ꯅꯠꯇ꯭ꯔꯣ ꯅꯤꯄꯥꯜ ꯑꯩꯁꯦ
ꯑꯩꯈꯣꯏ ꯐꯪꯅꯤ ꯐꯪꯗ꯭ꯔꯤꯕ
ꯑꯣ
ꯑ ꯃꯆꯥ ꯑꯃ ꯇꯧꯁꯤ ꯒꯣꯚꯔꯃꯦꯟꯀꯤꯗꯤ ꯃꯣꯏꯗꯤ ꯄꯤꯔꯣꯏꯗꯣꯏꯒꯤ ꯉꯥꯛꯇꯅꯤꯗꯅ ꯍꯣꯏ ꯁꯗꯤ ꯑꯗꯨꯅ ꯇꯔꯣꯏ
ꯒꯚꯔꯃꯦꯟꯒꯤ ꯄꯤꯗꯕ ꯍꯥꯏꯔꯒ ꯑꯩꯒꯤ ꯀꯣꯂꯦꯖ ꯂꯣꯏꯕꯗꯣ ꯑꯗꯨꯒꯤ ꯇꯨ ꯊꯥꯎꯖꯟ ꯇ꯭ꯋꯦꯟꯇꯤ ꯇꯨꯗꯨꯔꯥ ꯀꯩꯅꯣ ꯇꯉꯒꯤꯗꯣꯗ ꯁꯤꯛꯁ ꯁꯦꯝꯗꯨꯗ ꯂꯥꯁ ꯁꯦꯝꯗꯨꯗ ꯊꯥꯖꯤꯟꯕꯅꯦꯕ ꯏꯁꯀꯣꯂꯥꯔꯁꯤꯞ ꯑꯣ ꯕꯤ ꯁꯤꯒꯤ ꯊꯥꯖꯤꯟꯕꯅꯦꯕ ꯐꯕ꯭ꯔꯥ ꯑꯗꯨꯒ ꯆꯦ ꯆꯥꯡ ꯂꯣꯏ ꯁꯨꯔꯦ ꯂꯣꯏ ꯂꯣꯏꯔꯦ ꯑꯗꯨꯒ ꯄꯩꯁꯥ ꯂꯩꯇꯦꯅ ꯄꯤꯔꯛꯈꯤꯗꯕꯅꯦꯕ ꯑꯩꯈꯣꯏ ꯕꯦꯁꯁꯦ
ꯁꯔꯀꯥꯔꯅ ꯑꯗꯨꯗ ꯑꯣ ꯕꯤ ꯁꯤꯒꯤ ꯃꯃꯥꯡ ꯆꯍꯤꯗꯔ ꯀꯩꯅꯣ ꯈꯔ ꯈꯛ ꯑꯃꯨꯛ ꯈ ꯁꯦꯡꯁꯟ ꯇꯧꯔꯦꯅ ꯑꯃꯨꯛ ꯇꯧꯈꯤꯕꯅꯦꯕ ꯑꯗꯨ ꯁꯦꯡꯖꯪ ꯇꯧ ꯍꯥꯏꯗꯤ ꯑꯩꯈꯣꯏ ꯆꯍꯤꯗ ꯅꯠꯇꯗꯅ ꯑꯇꯣꯞꯄ ꯆꯍꯤꯁꯨ ꯃꯃꯥꯡꯁꯨ ꯃꯌꯥꯝ ꯅꯝꯕ ꯂꯩꯔꯝ ꯃꯥꯜꯂꯦ ꯄꯩꯁꯥꯁꯦ
ꯑꯦꯟ ꯑꯦꯆ ꯄꯤꯅ ꯀꯥꯏꯊꯔꯛꯇꯦ ꯍꯥꯏꯕꯗ ꯑꯗꯨꯗꯒꯤ ꯑꯩꯈꯣꯏ ꯆꯍꯤꯁꯦ ꯀꯥ ꯑꯩꯒꯤ ꯑꯩꯒꯤ ꯌꯥꯎꯔꯛꯇꯕꯅꯦꯕ ꯈꯔ ꯈꯔ ꯐꯪꯕꯗꯨꯗ ꯑꯃꯨꯛꯁꯨ ꯑꯃꯨ ꯑꯗꯨꯝ ꯇꯣꯛꯑꯦ ꯐꯪꯗ꯭ꯔꯦ ꯆꯦ ꯆꯥꯃꯩ ꯁꯨꯔ
ꯀꯩꯅꯣ ꯇꯧꯕꯅꯤꯗ ꯀꯩꯅꯣꯒꯤ ꯆꯍꯤ ꯑꯃꯗ ꯆꯍꯤ ꯑꯍꯨꯝ ꯈꯛꯇꯅꯤꯗꯅ ꯁꯀꯨꯜ ꯀꯣꯂꯦꯖꯦ ꯑꯍꯥꯟꯕꯩꯁꯤꯅ ꯈꯪꯗꯅ ꯊꯖꯟꯍꯧꯗꯔꯦ ꯑꯗꯒꯤ ꯑꯅꯤ ꯁꯨꯕꯩꯁꯤꯅꯥ ꯀꯩꯅꫭꯒ
ꯀꯣꯂꯦꯖꯀꯤꯗ ꯁꯨꯝ ꯃꯣꯏ ꯕꫭꯠ ꯂꯦꯞꯄ ꯀꯥꯡꯕꯨꯗ ꯏꯁꯀꯣꯂꯥꯔꯁꯤꯞ ꯊꯥꯖꯤꯟꯕꯩ ꯁꯨꯝ ꯆꯦꯟꯕꯗꯣ
ꯎꯝ
ꯑꯗꯣ ꯃꯣꯏ ꯊꯥꯖꯤꯍꯟꯒꯦꯅ ꯄꯤꯈ꯭ꯔꯥ ꯗꯣꯀꯨꯃꯦꯟꯈꯩꯁꯦ ꯑꯩꯅ ꯂꯣꯏ ꯄꯤꯈ꯭ꯔ ꯃꯣꯏꯅ ꯗꯣꯀꯨꯃꯦꯟꯁꯦ ꯋꯥꯠꯅ ꯊꯥꯒꯠ ꯂꯩꯔꯝꯃꯕ ꯑꯗꯨ ꯑꯗꯨꯒꯤ ꯑꯦꯄ꯭ꯂꯤꯀꯦꯁꯟ ꯑꯥꯏ ꯗꯤꯗꯣ ꯑꯩꯁꯦ ꯀꯩꯅꯣꯗꯒꯤ ꯐꯣꯟꯗꯨꯁꯨ ꯁ‌ꯦꯞ ꯇꯧꯍꯧꯗ꯭ꯔꯕ ꯑꯃꯗꯨꯁꯨ ꯇꯧꯍꯧꯗ꯭ꯔꯕ ꯑꯗꯒꯤ ꯃꯣꯏ ꯀꯩꯅꯣꯝ ꯇꯧꯕꯅꯤꯅꯦ ꯍꯥꯟꯅ ꯑꯦꯟ ꯑꯦꯁ ꯄꯤꯅ ꯂꯧꯗ꯭ꯔꯤꯉꯩ ꯃꯇꯝꯒꯤꯅꯤꯀꯣ ꯑꯩꯈꯣꯏ ꯃꯅꯤꯄꯨꯔꯒꯤ ꯑꯦꯝ ꯑꯣ ꯕꯤ ꯁꯤꯅ ꯂꯧꯔꯤꯉꯩ ꯃꯇꯝꯒꯤ ꯋꯥꯔꯤꯅꯦꯕ ꯑꯗꯨꯗ ꯀꯩꯅꯣꯝ ꯑꯣ ꯇꯤ ꯄꯤꯔꯥ ꯀꯩꯅꯣꯝ ꯆꯪꯕꯅꯤ ꯅꯤꯅ‌ꯦ ꯑꯗꯨꯏ ꯑꯣ ꯇꯤ ꯄꯤꯗꯣ ꯃꯥꯡꯍꯟꯒꯅꯨ ꯈꯣꯠꯍꯟꯒꯅꯨ ꯍꯥꯏꯔꯛꯄꯅꯦ ꯃꯣꯏꯅꯥ ꯑꯗꯨꯗ ꯑꯩꯅ ꯃꯥꯡꯍꯟꯈ꯭ꯔꯕ ꯑꯗꯨ ꯑꯣ ꯇꯤ ꯄꯤꯗꯣ ꯂꯩꯇꯕꯒꯤ ꯔꯤꯖꯦꯛ ꯆꯥꯏ ꯍꯥꯏꯗꯤ ꯗꯤꯐꯦꯛ ꯂꯥꯛꯄꯗꯨ ꯁꯦꯝꯗꯣꯛꯄ ꯌꯥꯗ꯭ꯔꯦ ꯑꯗꯨ ꯁꯦꯀꯦꯟ ꯁꯦꯀꯦꯟ ꯏꯌꯥꯔꯗꯨꯁꯨ ꯑꯃꯨꯛ ꯌꯥꯗ꯭ꯔꯦ ꯑꯗꯩ ꯊꯥꯔꯠ ꯏꯌꯥꯔꯗꯨꯗ ꯑꯃꯨꯛ ꯂꫭꯏ ꯌꯔꯥ ꯁꯔꯀꯥꯔꯅ ꯑꯃꯨꯛ ꯄꯩꯁꯥ ꯂꯩꯇꯦꯅ ꯑꯃꯨꯛ ꯄꯤꯔꯛꯇ꯭ꯔꯦ
ꯑꯩꯁꯨ ꯇꯧꯔꯦ ꯑꯗꯣ ꯑꯩꯅ ꯊꯥꯕ ꯆꯍꯤꯗꯅ ꯄꯤꯔꯛꯇꯕ ꯑꯩꯅ ꯐꯥꯎꯗꯅ ꯑꯗꯨꯝ ꯑꯗꯨꯒ ꯗꯣꯀꯨꯃꯦꯟ ꯀꯩꯀꯩ ꯇꯥꯟꯊꯣꯛ ꯇꯥꯟꯁꯤꯟ ꯋꯥꯏꯗꯅ ꯇꯟꯗꯅ ꯋꯥꯔꯦ ꯊꯥꯖꯤꯟꯕꯅ ꯐꯔꯦ ꯁꯤꯗꯤꯗꯅ ꯑꯗꯨꯝ ꯊꯥꯖꯝ
ꯀꯩ ꯑꯥ ꯊꯥꯡꯃꯩꯕꯟꯗ ꯂꯩꯔꯣ ꯁꯤꯁꯇꯔꯁꯦ
ꯂꯩꯇ‌ꯦ ꯃꯣꯏ ꯃꯇꯥ ꯃꯇꯝ ꯈꯔ ꯂꯩꯔꯝꯃꯦ ꯀꯣꯔꯁ ꯋꯥꯔꯛ ꯇꯧꯕꯩ ꯀꯥꯟꯗ
ꯑꯣ
ꯀꫭꯔꯁ ꯋꯥꯛꯇꯣ ꯅꯨꯡꯇꯤꯒꯤ ꯐꯖꯅ ꯆꯥꯡꯅꯥꯏꯅ ꯇꯧ ꯍꯞꯇꯥ ꯑꯝꯗ ꯅꯨꯃꯤꯠ ꯅꯤꯅꯤ ꯑꯗꯨꯃꯥꯏ ꯈꯛ
ꯎꯝ ꯌꯨꯝꯗꯒꯤ ꯑꯞ ꯇꯗꯥꯎꯟ ꯆꯠꯂꯦ ꯑꯗꯨꯗꯤ
ꯍꯧꯖꯤꯛꯇꯤ ꯆꯠꯇꯤꯌꯦ ꯁꯨꯝ ꯃꯊꯧ ꯇꯥꯔꯛꯑꯀꯥꯟꯗ ꯃꯤ ꯎꯅꯕ ꯈꯣꯠꯄꯒꯤ ꯏꯁꯥꯅ ꯆꯠꯅꯤꯡꯀꯥꯟꯗ ꯆꯠꯄ ꯍꯥꯏꯇꯥꯔꯦ
ꯑꯣ ꯑꫭ
ꯑꯗ
ꯑꯥ ꯄꯤ ꯑꯩꯆ ꯁꯤ ꯇꯧꯕꯁꯦ ꯍꯟꯗꯛ ꯆꯍꯤ ꯍꯥꯏꯗꯤ ꯍꯧꯕꯁꯦ ꯍꯟꯗꯛ ꯆꯍꯤ ꯑꯣꯏꯔ ꯅꯠꯇ꯭ꯔꯒ ꯆꯍꯤ ꯀꯌꯥꯃꯨꯛ ꯁꯨꯔ‌ꯦ ꯇ
ꯍꯧꯗ ꯉꯥꯏꯔꯤꯌ‌ꯦ ꯀꯩꯅꯣ ꯇꯨ ꯊꯥꯎꯖꯟ ꯇ꯭ꯋꯦꯟꯇꯤ ꯐꯥꯏꯚꯀꯤ ꯐꯥꯏꯅꯦꯜ
ꯀꯩꯅꯣꯒꯤꯁꯦ ꯑꯣꯖꯥ ꯄꯤ ꯑꯩꯆ ꯗꯤꯒꯤ ꯀꯩꯅꯣ ꯄꯥꯏꯕꯁꯦ ꯍꯥꯏꯗꯤ ꯁꯔꯀꯥꯔ ꯁꯔꯀꯥꯔꯤ ꯅꯠꯇꯕ ꯄ꯭ꯔꯥꯏꯚꯦꯠꯀꯤ ꯑꯦꯂꯚꯦꯟ ꯇꯨꯌꯦꯜꯞ ꯀꯔꯛꯄꯗ ꯆꯪꯕ ꯃꯇꯝꯗ ꯃꯣꯏꯒꯤ ꯇꯣꯉꯥꯟꯅ ꯄꯩꯁꯥ ꯆꯥꯎꯋꯦ ꯍꯥꯏꯅꯦ
ꯄꯤ ꯑꯩꯆ ꯗꯤ ꯄꯥꯏꯔꯒꯗꯤ
ꯑꯧ ꯑꯥ ꯄꯤ ꯑꯩꯆ ꯗꯤ ꯂꯣꯏꯔꯕ ꯃꯤꯖꯥ
ꯑꯥ
ꯈꯪꯗꯦ ꯑꯗꯨꯗꯤ
ꯑꯩ ꯀꯩꯅꯣꯅ ꯑꯩꯈꯣꯏ ꯇꯥꯛꯂꯛꯄ ꯑꯩꯈꯣꯏꯒꯤ ꯇꯥꯛꯂꯛꯄꯗ ꯄꯤ ꯑꯩꯆ ꯗꯤ ꯂꯣꯏꯔꯛꯄ ꯑꯣꯖꯥ ꯌꯥꯎꯕ ꯍꯥꯏꯇꯥꯔꯦ ꯕꯥꯌꯣꯒꯤꯗ ꯑꯗꯨꯗ ꯑꯥ ꯃꯦꯗꯥꯝꯅꯦꯕ ꯔꯣꯖꯥꯂꯤꯟ ꯀꯧꯕ ꯑꯗꯨ ꯃꯥ ꯑꯗꫭ ꯃꯌꯥꯝꯗꯒꯤ ꯑꯣꯖꯥ ꯃꯌꯥꯝꯅ ꯐꯪꯉꯤꯕ ꯄꯩꯁꯥ ꯇꯣꯂꯣꯞꯇꯣ ꯑꯗꯨꯗꯩ ꯃꯥꯅ ꯍꯦꯟꯅ